ꯇꯥꯕ꯭ꯔꯣ
ꯇꯥꯔꯦ ꯅꯪ ꯇꯥꯕ꯭ꯔꯣ
ꯇꯥꯏ ꯇꯥꯏ ꯉꯁꯥꯏꯒꯩ ꯌꯥꯗꯦ ꯍꯥꯏꯕ ꯀꯩꯒꯤꯅꯣ ꯈꯪꯗꯦ ꯑꯩꯉꯣꯟꯗ ꯁꯨꯡꯊꯣꯛ ꯊꯣꯔꯛꯇꯕ
ꯑꯩ ꯑꯩ ꯑꯅꯤꯔꯛ ꯇꯧꯋꯦꯕꯀꯣ ꯆꯠꯇꯤ ꯆꯠꯂꯦꯕ ꯑꯗ ꯑꯩ ꯑꯩꯅ ꯅꯪꯉꯣꯟꯗ ꯍꯥꯏꯔꯛꯄꯗꯣ ꯃꯦꯁꯦꯁꯇ ꯍꯥꯏꯕꯗꯣ
ꯎꯝ
ꯄꯔꯛꯇꯣꯏꯗꯦꯅ ꯑꯗꯨ ꯑꯩꯉꯣꯟꯗꯗꯤ ꯑꯗꯨꯝ ꯆꯠꯇꯤ ꯆꯠ ꯂꯦꯕ ꯑꯩ ꯄꯥꯏꯔꯛꯇꯕꯗꯨꯗ ꯃꯨꯊꯠꯂꯕꯅꯦꯕ ꯑꯍꯟ ꯑꯅꯤꯁꯨꯕꯗ ꯑꯍꯥꯟꯕꯗꯕꯨꯗꯤ ꯀꯩꯅꯣ ꯇꯧꯔꯝꯃꯦꯕ ꯀꯨꯏꯅ ꯉꯥꯏꯔꯝꯃꯦꯕ ꯔꯤꯡꯒꯤꯗꯣ
ꯎꯝ
ꯑꯗꯨꯒ ꯌꯥꯗꯦ ꯍꯥꯏꯕꯗꯨ ꯀꯅꯦꯛꯁꯟ ꯑꯣꯏꯔꯝꯕꯅꯦꯅ ꯅꯦꯠꯋꯥꯛꯁꯨ ꯅꯨꯡꯉꯥꯏꯇꯕ꯭ꯔꯥ ꯈꯪꯗꯦ ꯅꯣꯡꯃꯪꯕꯁꯤꯗ
ꯎꯝ ꯑꯩꯁꯨ ꯁꯤꯗ ꯏꯅꯥꯎꯅꯨꯄꯤꯗꯣ
ꯎꯝ ꯀꯩꯅꯣ ꯇꯧꯕꯒꯤꯔꯕ ꯁ꯭ꯀꯨꯜ ꯍꯣꯡꯕꯒꯤꯗꯨꯔꯕ
ꯍꯣꯏ ꯁ꯭ꯀꯨꯜ ꯍꯣꯡꯕꯗꯣ ꯃꯣꯏꯅ ꯍꯥꯟ ꯇꯣꯛꯆꯒꯦ ꯍꯥꯏꯅ ꯊꯥꯗꯣꯏꯅꯦꯕ ꯑꯦꯄ꯭ꯂꯤꯀꯦꯁꯟ
ꯑ
ꯑꯗꯨꯗꯣ ꯃꯣꯏ ꯍꯧꯖꯤꯛꯄꯨꯗꯤ ꯄꯩꯈꯥ ꯇꯧꯔꯤ ꯑꯗꯨꯏꯁꯨ ꯍꯥꯟꯅ ꯀꯩꯅꯣ ꯇꯔꯦ ꯇꯧꯕ ꯉꯁꯤꯗꯣ ꯊꯥꯔꯒ ꯌꯥꯏꯔꯗꯤ ꯑꯗꯨꯝ ꯄꯨꯊꯣꯔꯛꯑꯒ ꯇꯧꯕ ꯑꯗꯨꯒ ꯑꯇꯣꯞꯄꯗ ꯍꯣꯡꯗꯣꯏꯅꯤꯅ ꯑꯃꯨꯛ ꯑꯇꯩꯗꯨꯗ ꯑꯃꯨꯛ ꯉꯥꯡꯅꯕ ꯑꯃꯗꯣ ꯃꯤ ꯂꯣꯏ ꯊꯥ ꯑꯅꯤ ꯑꯃꯨꯛ ꯁꯨꯅꯔꯦꯗꯅ ꯍꯧꯅꯔꯛꯏꯁꯦ
ꯍꯣꯏ ꯊꯥ ꯑꯅꯤ ꯃꯈꯥꯏ ꯑꯍꯨꯝꯃꯨꯛ ꯆꯪꯗꯧ ꯇꯧꯔꯦ ꯍꯣꯏ ꯀꯩꯅꯣ ꯇꯧꯔꯛꯄꯩ ꯑ ꯑꯦꯛꯖꯥꯝ ꯊꯥ ꯑ ꯍꯥꯏꯗꯣꯔꯛꯄꯗꯒꯤꯗꯤ
ꯍꯥꯏ ꯑꯗꯨꯋꯥꯏꯗꯩ ꯍꯣꯡꯉꯛꯄꯅꯦꯕ
ꯑ
ꯃꯦꯔ ꯑꯦꯄ꯭ꯔꯤꯜ ꯂ ꯃꯦꯔ ꯑꯗꯨꯋꯥꯏꯗꯩ ꯍꯧꯋꯦ
ꯃꯦ ꯑꯣꯏꯔꯝꯅꯤ ꯑꯦꯄ꯭ꯔꯤꯜ ꯑꯦꯄ꯭ꯔꯤꯜ ꯂꯣꯏꯔꯝꯗꯥꯏ ꯑꯗꯥꯏꯋꯥꯏꯗ ꯍꯥꯏꯗꯣꯛꯒꯤꯒꯨꯝ ꯇꯧꯕꯅꯦ ꯍꯣꯏ ꯑꯗꯨꯃꯥꯏꯅ ꯑꯣꯏꯒꯨꯝ ꯇꯧꯅꯦ ꯑꯗꯨꯗꯤ ꯅꯪꯅ ꯅꯇꯣꯝ ꯆꯠꯇꯣꯏꯔꯣ ꯑꯥ ꯇꯥꯟꯅ
ꯏꯇꯣꯝ ꯆꯠꯅꯤ ꯑꯩꯈꯣꯏꯕꯥ ꯉꯔꯝꯃꯅꯤ ꯑꯗꯨꯒ ꯆꯪꯃꯤꯟꯅꯔꯅꯤ ꯑꯦꯄ꯭ꯂꯤꯀꯦꯁꯟꯗꯣ ꯄꯤꯔꯅꯤ ꯑꯗꯨꯒ ꯃꯣꯏꯗꯨꯁꯨ ꯂꯥꯏꯐꯝ ꯌꯥꯝ ꯀꯜꯂꯦꯕꯀꯣ
ꯎꯝ ꯍꯣꯏ ꯍꯣꯏ ꯍꯣꯏ ꯃꯥꯒ ꯃꯥꯒ ꯆꯥꯟꯅ ꯆꯥꯟꯅꯗꯕꯗꯣ
ꯑꯗꯨꯗꯒꯤ ꯑꯗꯨꯃꯥꯏꯅ ꯃꯌꯥꯝ ꯑꯇꯣꯞꯄ ꯃꯣꯏ ꯑꯗꯨꯗ ꯑꯣꯖꯥ ꯑꯣꯏꯕꯒꯤ ꯃꯅꯥꯎ ꯅꯨꯄꯥ ꯑꯃ ꯀꯣꯇꯔꯗ ꯂꯩꯕꯖꯠꯅꯦ ꯅꯣꯡꯅꯤꯅꯤ ꯂꯩꯕ ꯂꯥꯛꯑꯒ ꯂꯣꯏꯅ ꯃꯥꯁꯤꯦ ꯇꯨꯡꯗꯩ ꯃꯥꯒꯤ ꯃꯃꯤꯡ ꯑꯃ ꯀꯧꯔꯛꯑꯦꯌꯦ ꯑꯗꯨꯗꯨꯒ ꯀꯩꯅꯣ ꯃꯥꯁꯨ ꯑꯣꯟꯊꯣꯛꯑ ꯍꯥꯎ ꯍꯥꯏꯅ ꯈꯨꯝꯃꯨꯕꯗꯩ ꯃꯁꯥꯗꯣ ꯍꯦꯛꯇ ꯐꯨꯔꯤ ꯐꯨꯅꯥꯏꯗꯣ ꯇꯧꯔꯛꯑꯀꯥꯟꯗ
ꯑ ꯑꯣ ꯃꯤꯅ ꯃꯤꯅ ꯀꯧꯔꯛꯄꯣꯏꯅꯤꯡꯗꯅ
ꯎꯝ ꯑꯗꯣ ꯈꯪꯗꯝꯅꯤ ꯇꯧ ꯑꯗꯨꯒ ꯗꯣꯛꯇꯔ ꯌꯦꯡꯕꯒ ꯐꯠꯇꯦ ꯂꯥꯏ ꯌꯦꯡꯉꯕꯨꯗꯤ ꯐꯩ ꯍꯥꯏ ꯑꯩꯈꯣꯏꯁꯨ ꯂꯥꯏꯕꯨꯗꯤ ꯌꯦꯡꯉꯨꯔꯦ ꯑꯗꯨꯏꯁꯨ ꯐꯧ ꯌꯥꯗ꯭ꯔꯦ ꯃꯁꯥꯢꯁꯨ ꯀꯤꯟꯗꯣ ꯌꯥꯗ꯭ꯔꯝꯅꯤꯅ ꯈꯨꯃꯥꯟꯁꯨ ꯂꯣꯏ ꯄꯨꯔꯛꯑꯒ ꯃꯥ ꯑꯄꯥꯝꯕꯗꯣ ꯈꯜꯂꯂꯅꯤ ꯍꯥꯏꯕ ꯃꯥꯅꯁꯨ ꯄꯥꯝꯗꯅ ꯆꯪꯈꯤꯕꯅꯤꯅ
ꯍꯣꯏ ꯍꯣꯏ ꯍꯣꯏ ꯍꯣꯏ ꯀꯩꯀꯩ ꯑꯃꯨꯛ ꯇꯧꯔꯗꯤ ꯑꯉꯥꯡꯅꯤꯅ ꯑꯃꯨꯛ ꯋꯥꯈꯜ ꯅꯨꯡꯉꯥꯏꯇꯕꯤꯗ ꯍꯥꯏꯗꯤ ꯐꯊ ꯐꯊ ꯉꯝꯗꯕꯅꯤꯅ ꯃꯇꯣꯝꯗ ꯑꯃꯨꯛ ꯆꯨꯝꯃꯦ ꯅꯣꯢ ꯅꯣꯢ ꯃꯥꯗꯤ ꯁ꯭ꯀꯨꯜꯗ ꯆꯠꯈ꯭ꯔꯕꯣ
ꯈꯣꯢꯃꯥ ꯍꯧꯖꯤꯛꯇ ꯆꯠꯈ꯭ꯔꯦ ꯃꯣꯏ ꯐꯪꯁꯜ ꯂꯩꯑꯅ
ꯑꯣ ꯑꯩꯗꯤ ꯅꯣꯢꯃꯥꯒ ꯆꯠꯃꯤꯟꯅꯗꯨꯕꯣꯢ ꯅꯤꯡꯉꯨꯔꯦ ꯅꯪ
ꯅꯠꯇꯦ ꯑꯈꯣꯏ ꯃꯥꯗꯨ ꯒꯥꯔꯤ ꯍꯪꯒꯠ ꯍꯟꯗꯥ ꯇꯣꯡꯕꯗꯣ ꯈ꯭ꯋꯥꯡꯗꯣ ꯌꯥꯗ꯭ꯔꯦꯗꯅ
ꯍꯣꯏ ꯍꯣꯏ ꯍꯣꯏ ꯑꯗꯨ ꯅꯣꯏ ꯕꯥꯕꯥ ꯅꯕꯥꯅꯤꯅ ꯂꯧꯊꯣꯔꯛꯑꯅꯤ
ꯎꯝ ꯑꯗꯨꯗꯨꯢ ꯁꯤꯗ ꯄꯨꯔ ꯂꯥꯛꯑꯒ ꯃꯥꯏ ꯑꯄꯥꯝꯕ ꯁ꯭ꯀꯨꯜꯗꯣ ꯈꯜꯍꯂꯒꯦ ꯇꯧꯕꯅꯤ
ꯑꯣ ꯍꯣꯏ ꯀꯩꯅꯣꯗꯕꯨ ꯁꯥꯏ ꯑꯅꯛꯄꯗꯕꯨ ꯇꯝꯃꯁꯨ ꯈꯔ ꯑꯔꯥꯞꯄꯗꯕꯨ ꯇꯝꯃꯁꯨ ꯐꯔꯝꯅꯤ ꯑꯗꯨꯅ ꯃꯥꯅ ꯅꯨꯡꯉꯥꯏꯔꯣꯏꯗꯕ ꯄꯣꯠ ꯑꯣꯏꯔꯗꯤ ꯑꯗꯨꯝ ꯆꯍꯤ ꯑꯅꯤ ꯑꯃ ꯃꯈꯥꯏ ꯆꯥꯡꯗꯣ ꯑꯗꯨꯝ ꯅꯪ
ꯍꯣꯏ ꯅꯍꯥꯟ ꯅꯦꯕꯨꯗꯤ ꯐꯕꯀꯣ
ꯃꯥꯅꯦ
ꯑꯗꯨ ꯃꯁꯥꯗꯨꯁꯨ ꯀꯩꯅꯣ ꯇꯧꯔꯝꯃꯅꯦ ꯍꯥꯏꯕ ꯂꯩꯅꯤꯡꯕꯗꯣ ꯃꯁꯥꯗꯣ ꯏꯐꯥꯎ ꯐꯥꯎꯔꯝꯃꯔꯣꯏꯕ ꯃꯥꯗꯣ ꯇꯂꯝ ꯃꯅꯦꯕ
ꯍꯥꯏ ꯌꯥꯝ ꯐꯣꯟ ꯈꯨꯗꯤꯡꯒꯤ ꯀꯞꯄ ꯀꯞꯄ ꯐꯣꯟ ꯇꯧꯔꯑꯦ ꯀꯞꯃꯟꯗꯅ ꯁꯨꯝ ꯅꯨꯡꯉꯥꯏꯇ꯭ꯔꯕ
ꯃꯥꯅꯦ ꯃꯥꯅꯦ ꯃꯥ ꯍꯥꯏꯗꯤ ꯁꯨꯝ ꯃꯉꯣꯟꯗꯁꯨ ꯂꯨꯅ ꯇꯧꯋꯤꯗꯣ ꯑꯗꯨꯗꯨꯅ ꯑꯇꯣꯝꯕꯤꯒ ꯑꯣꯏꯕꯅꯤꯅ ꯅꯨꯡꯉꯥꯏꯔꯝꯃꯔꯣꯏꯌꯦ ꯂꯥꯞꯅꯁꯨ ꯂꯩꯔ ꯑꯗꯨꯃꯥꯏꯟ ꯑꯗꯨꯝ ꯀꯞꯄꯗꯣ
ꯎꯝ ꯑꯩꯈꯣꯏ ꯌꯥꯏꯃꯗꯨꯕꯨꯗꯤ ꯃꯥꯗꯤ ꯑꯃꯨꯛ ꯃꯥꯗꯤ ꯁꯤꯗ ꯑꯣꯏꯅ ꯅꯨꯄꯤ ꯉꯥꯛꯇ ꯇꯝꯕ ꯁꯤꯗ ꯑꯣꯏꯅ ꯂꯩꯖꯔꯝꯃꯤꯁꯦ ꯁꯤꯅ ꯍꯦꯟꯅ ꯄꯥꯝꯃꯤꯌꯦ ꯃꯥ
ꯥ ꯑꯥꯗ ꯀꯌꯥ ꯀꯩ ꯇꯧꯗꯦ ꯍꯥꯏꯔ
ꯍꯥꯏꯗꯤ ꯃꯥꯅ ꯇꯝꯃꯤꯗꯨꯅ ꯅꯨꯄꯥꯁꯨ ꯄꯨꯜꯂꯤꯗꯅ
ꯍꯣꯏ ꯍꯣꯏ ꯍꯣ ꯑꯣ ꯃꯥꯅ ꯄꯥꯝꯖꯕꯗꯅ ꯃꯥꯗꯤ ꯀꯩ ꯀꯩꯅꯣꯝ ꯏꯇꯧ ꯇꯧꯋꯤꯗꯅ ꯀꯩꯒꯤꯅꯣꯗꯤ ꯏꯔꯥꯡ ꯄꯔꯥꯡꯗꯣ
ꯎꯝ ꯌꯥꯎ ꯅꯨꯄꯥ ꯃꯁꯛꯁꯤꯡꯗꯨ ꯌꯦꯡꯅꯤꯡꯗꯦ ꯁꯨꯝꯕ ꯏꯍꯥꯡ ꯍꯥꯡꯕ ꯅꯨꯄꯤ ꯉꯥꯛꯇ ꯁꯤꯗ ꯑꯣꯏꯅ ꯃꯥ ꯑꯣꯏꯅ ꯇꯝꯃꯝꯗꯧꯅꯤ ꯍꯥꯏꯕ ꯑꯃꯗꯨꯗꯤ
ꯎꯝ ꯑꯃꯗꯨꯅ ꯑꯃꯨꯛ ꯂꯩꯅꯤꯡꯗ꯭ꯔꯕ ꯃꯁꯥꯒꯤ ꯆꯅꯗꯕꯗꯣ ꯑꯣꯏꯔꯦꯕ ꯃꯥꯟꯅ ꯃꯨꯛ ꯅꯠꯇ꯭ꯔꯥ
ꯑꯈꯣꯏ ꯌꯥꯏꯃꯗꯨꯕꯨꯗꯤ ꯃꯥꯗꯤ ꯑꯃ ꯗꯒ ꯑꯃ ꯊꯥꯗꯁꯨ ꯃꯥ ꯉꯝꯅꯕꯗꯨꯝ ꯃꯃꯥꯥꯅ ꯇꯤꯟꯅ ꯃꯃꯥ ꯑꯗꯨꯅ ꯑꯅꯦ ꯃꯃꯥꯅꯕꯤ ꯇꯤꯟꯅꯧ ꯍꯥꯏꯕꯗꯗ ꯋꯥ ꯉꯥꯡꯅꯩ ꯇꯤꯟꯅꯗ꯭ꯔꯁꯨ ꯌꯥꯏ ꯑꯦꯅ ꯑꯗꯨꯝ ꯂꯩ ꯍꯥꯏꯕ
ꯑꯣ ꯃꯥ ꯊꯣꯛꯄ ꯑꯃ
ꯃꯥ ꯊꯣꯛꯄ ꯑꯃ ꯑꯩꯅ ꯇꯤꯜꯟꯅꯧ ꯍꯥꯏꯗꯅ ꯀꯩꯗꯧ ꯄꯪꯇꯤꯟ ꯇꯤꯟꯅꯗꯣꯏꯅꯣꯌꯦ
ꯐꯔꯦꯅꯦ ꯑꯗꯨꯅ ꯍꯦꯛ ꯃꯣꯏ ꯀ꯭ꯂꯥꯁꯀꯤ ꯃꯃꯥꯟꯅꯕꯤꯁꯤꯡ ꯑꯗꯨ ꯇꯝꯃꯤꯟꯅꯗꯕ꯭ꯔꯣ
ꯌꯥꯝ ꯇꯝ ꯈꯔ ꯇꯝꯃꯤꯅꯝꯅꯦ ꯑꯗꯨ ꯁꯣꯝꯀꯥꯟ ꯊꯥꯡꯒ ꯂꯋꯥꯏꯗꯩꯒ ꯃꯌꯥꯝ ꯌꯥꯎꯋꯦ ꯍꯥꯏꯝꯅꯦꯕ
ꯑꯣ
ꯍꯥꯏꯗꯤ ꯑꯩꯈ ꯌꯥꯎꯕ ꯈꯪꯗꯦ ꯑꯗꯣ
ꯄꯨꯜꯂꯁꯨ ꯀꯌꯥ ꯄꯨꯟꯗꯕꯤꯗꯣ ꯃꯥꯗꯤ
ꯎ ꯃꯣꯏ ꯔꯨꯝꯕꯨꯗꯤ ꯄꯨꯜꯂꯦ ꯑꯗꯨ ꯔꯨꯝ ꯍꯥꯏꯗꯤ ꯃꯣꯏ ꯑꯗꯨꯝ ꯃꯣꯏ ꯍꯣꯁꯇꯦꯜꯒꯤꯁꯨ ꯑꯗꯨꯝ ꯀꯩꯅꯣ ꯃꯤ ꯃꯔꯤ ꯃꯉꯥ ꯂꯩꯌꯦꯕ
ꯑꯥ
ꯑꯗꯨꯗꯨꯒ ꯃꯣꯏꯒꯤꯅ ꯑꯃꯨꯛ ꯍꯦꯛ ꯃꯣꯏꯒꯤ ꯍꯣꯁꯇꯦꯜ ꯃꯃꯥꯡꯁꯤꯗ ꯁ꯭ꯀꯨꯜ ꯂꯩꯔ‌ꯦ ꯏꯅꯛ ꯅꯛꯑꯦꯕ ꯕꯤꯜꯗꯤꯡꯗꯣ ꯂꯝꯕꯤ ꯆꯠꯊꯣꯛ ꯆꯠꯁꯤꯟ ꯂꯥꯟꯐꯝ ꯄ꯭ꯂꯦꯒ꯭ꯔꯥꯎꯟꯗꯨ ꯀꯌꯥ ꯂꯩꯇꯕ ꯏꯅꯥꯎꯄꯤ ꯑꯇꯣꯝꯕꯤꯒꯤꯁꯤꯅ ꯑꯃꯨꯛ ꯑꯗꯨꯝꯕꯗꯣ ꯃꯣꯏ ꯌꯥꯝ ꯆꯥꯎꯋꯦꯕ ꯂꯩꯐꯝꯁꯨ ꯀꯟꯕꯒꯤ ꯈꯔ
ꯑꯣ
ꯁꯥꯔ ꯂꯩꯌꯦꯕ ꯂꯥꯏ
ꯑꯗꯨꯗꯒꯤ ꯅꯨꯄꯤ ꯉꯥꯛꯇꯁꯨ ꯇꯝꯕꯒ ꯑꯣꯏꯔꯦ
ꯌꯥꯝ ꯆꯥꯎ ꯑꯗꯨꯗꯨꯅ ꯀꯩꯅꯣ ꯇꯧ
ꯐꯔꯕꯅꯦ ꯂꯧꯊꯣꯛꯍꯧꯔ‌ꯣ ꯏꯕ‌ꯦꯝꯃ ꯀꯩꯒꯤꯅꯣꯗꯤ ꯑꯃꯨꯛ ꯅꯨꯡꯉꯥꯏꯇꯦ ꯃꯇꯣꯝꯗ ꯑꯃꯨꯛ ꯑꯥꯗ ꯋꯥꯈꯜ ꯅꯣꯏ ꯀꯩꯅꯣꯗꯨꯗꯤ ꯅꯣꯏ ꯃ‌ꯣꯁꯤꯡ ꯃꯆꯥꯅꯨꯄꯤꯗꯤ
ꯃꯥꯗꯤ ꯑꯗꯨꯝ ꯂꯩꯍꯧꯔꯅꯤ ꯂꯩꯍꯧꯔꯅꯤ ꯍꯥꯏꯗꯤ ꯃꯣꯏꯗꯤ ꯀꯩꯝ ꯇꯧꯗꯦ ꯍꯥꯏꯕ
ꯑꯣ ꯃꯣꯏꯗꯤ ꯆꯥꯟꯅꯈ꯭ꯔꯦꯕ ꯑꯗꯨꯝ ꯃꯁꯥꯒꯤ ꯀꯩꯅꯣ ꯇꯧꯖꯗꯕꯗꯨ ꯑꯣꯏꯈ꯭ꯔꯦꯕ
ꯑꯣ ꯑꯩꯈꯣꯏ ꯃꯣꯁꯤꯡ ꯃ‌ꯣꯏꯗꯒ ꯍꯥꯏꯗꯦꯗ ꯗꯨꯝ ꯇꯟꯗꯅ ꯀꯣꯟꯅ ꯂꯧꯊꯣꯛꯑ ꯀꯥꯟ ꯍꯥꯏꯔꯒ‌ꯦ ꯍꯥꯏꯗꯤ ꯍꯣꯁꯇꯦꯜꯗꯣ ꯍꯣꯡꯅꯕ ꯇꯧꯋꯦ ꯑ ꯑꯗꯨꯋꯥꯏꯗ ꯑꯐꯕꯗꯣ ꯂꯩꯇꯦꯕ
ꯍꯣꯏ ꯂꯝꯗꯨꯁꯨ ꯑ ꯀꯩꯅꯣ ꯅꯠꯇ꯭ꯔꯦꯗꯅ ꯃꯌꯣꯜ ꯅꯠꯇ꯭ꯔꯦꯗꯅ ꯃꯌꯥꯏ
ꯈꯔ ꯆꯪꯁꯤꯟꯕ ꯄꯣꯠ ꯑꯣꯏꯔꯕꯅꯤꯅ ꯑꯃꯨꯛ ꯑ ꯑꯗꯨ ꯃꯁꯥꯒꯤꯗ ꯗꯨꯝ ꯍꯣꯁꯇꯦꯜ ꯑꯗꯨꯝ ꯍꯥꯡꯖꯕ ꯄꯣꯠꯅꯦꯕ
ꯑꯗꯨꯗꯩ ꯑꯩꯈꯣꯏꯕꯥꯒꯤ ꯃꯅꯥꯛ ꯑꯣꯏꯕꯩꯁꯨ ꯇꯝꯍꯟꯈꯤꯝꯅꯦꯕ ꯃꯥ
ꯎꯝ ꯍꯣꯏ ꯍꯣꯏ ꯍꯨꯛ ꯍꯥꯛ ꯍꯨꯛ ꯍꯥꯛ ꯇꯧꯔꯛꯑꯁꯨꯅ ꯆꯠꯊꯣꯛ ꯆꯠꯁꯤꯟ ꯅꯣꯏꯕꯥꯅꯁꯨ ꯍꯥꯏꯔꯝ ꯅꯠꯇ꯭ꯔꯣ
ꯈ‌ꯣꯏꯕꯥꯅ ꯌ‌ꯦꯡ ꯉꯝꯗꯝꯅ‌ꯦ ꯏꯕ‌ꯦꯝ ꯃ ꯃꯆꯥꯅꯨꯄꯤ ꯑꯇꯣꯝꯕꯤ ꯌꯥꯝ ꯂꯨꯅ ꯇꯧꯕꯟ
ꯅꯣꯏꯗꯒꯤ ꯍꯦꯟꯅ ꯀꯥꯏꯌ‌ꯣ
ꯎꯝ
ꯌꯥꯏꯃꯒꯗꯤ ꯌꯥꯏꯃꯒꯗꯤ ꯀꯌꯥ ꯌꯥꯅꯗ‌ꯦ ꯗꯥꯏꯅꯦ ꯑꯃꯗꯨꯗꯤ
ꯌꯥꯟꯕꯨꯗꯤ ꯗꯨꯗꯤ ꯑꯩꯈꯣꯏꯕꯥꯒ ꯑꯗꯨꯝ ꯈꯠꯅꯕꯩ
ꯑꯇ‌ꯣꯝꯕꯤꯗꯤ ꯀꯩꯝ ꯍꯥꯏꯗꯕ ꯑꯇ‌ꯣꯝ ꯑꯇꯣꯝꯕꯤꯗꯤ ꯅꯨꯡꯁꯤꯗ ꯑꯩꯗꯤꯀꯣ ꯅꯨꯡꯁꯤꯌꯦꯕꯗꯤ ꯃꯥꯗꯤ ꯂꯣꯟ ꯂꯣꯟꯂꯤ ꯀꯩꯅꯣꯁꯨ ꯇꯧꯋꯦꯕ ꯌꯥꯝꯅ ꯋꯥ ꯉꯥꯡꯕ ꯁꯛꯄꯗꯁꯨ ꯃꯤ ꯍꯣꯏ ꯍꯣꯏ ꯑꯗꯨ ꯅꯣꯛꯑꯒ ꯑꯩꯈꯣꯏ ꯃꯥꯅꯁꯨ ꯑꯗꯨꯝ ꯍꯥꯏꯗꯣꯏꯅꯦꯕꯀꯣ ꯕ꯭ꯔꯥ ꯌꯥꯏꯃꯗꯨꯗꯤ ꯀꯌꯥ ꯀꯧꯒꯟꯗꯦ ꯑꯇ‌ꯣꯝꯕꯤꯗꯤ ꯑꯗꯨꯝ ꯀꯣ
ꯁꯨꯇꯣꯛꯑꯒ ꯃꯤ ꯀꯧꯅꯤꯒ ꯁꯨꯡꯈꯪ ꯃ ꯃꯥꯥꯟꯅꯕꯤ ꯏꯊꯤ ꯅꯨꯡꯉꯥꯏ ꯀꯧꯅꯗꯕꯅꯤ ꯏꯕ‌ꯦꯝ ꯃꯥꯏ ꯄꯨꯜꯂꯤꯕꯕꯨ ꯁꯤꯗꯩꯁꯤꯗ ꯃꯣꯏꯒꯤ ꯈ‌ꯣꯏ ꯂꯩꯀꯥꯏꯒꯤ ꯑꯅ ꯑꯅꯤ ꯂꯩꯔꯤ ꯁꯤꯗꯅ ꯃꯥ ꯀ꯭ꯂꯥꯁ ꯃꯥꯟꯅꯕ ꯑꯗꯨꯈꯛ ꯑꯗꯨ ꯇꯅꯦ ꯑꯗꯨꯗꯨꯒ ꯈꯪꯗꯦ ꯌꯥꯏꯃꯗꯨꯗꯤ ꯍꯥꯟꯅꯗꯩꯁꯨ ꯃꯤ ꯀꯩꯁꯨ ꯀꯧꯗꯕꯅꯦꯕ ꯀꯧ ꯉꯥꯡ ꯇꯧꯗꯕꯅꯦꯕ ꯃꯥꯗꯤ
ꯎꯝ ꯑꯇꯣꯝꯕꯤꯗꯨꯗꯤ ꯑꯩꯈꯣꯏ ꯃ‌ꯣꯏꯅꯒ ꯑꯗꯨꯝ ꯍꯜꯂꯛꯑꯕꯣ ꯀꯩꯅꯣ ꯇꯧꯔꯀꯥꯟꯗ ꯅꯥꯎꯕꯤꯇꯣꯟ ꯅꯥꯎꯕꯤ ꯀꯧꯕꯅꯦꯕ ꯑꯗꯨꯝ ꯃꯥꯅ ꯎꯝ ꯍꯜꯂꯛꯑꯦ ꯇꯧꯔꯛꯇꯨꯏꯅꯦ ꯈꯪꯉꯕ꯭ꯔꯥ ꯀꯧꯕꯗ ꯍꯥꯏꯗꯤ ꯑꯗꯨꯝ ꯃꯤꯁꯦꯀꯣ ꯃꯥꯗꯤꯀꯣ ꯃꯤ ꯑꯗꯨꯝ ꯀꯧꯅꯩ ꯔꯅꯤꯇꯥ ꯃ‌ꯣꯏꯒꯁꯨ ꯌꯥꯝ ꯀꯧꯅꯩꯌꯦ ꯃꯥꯗꯤ
ꯀꯧꯅꯕꯅꯦ ꯃꯥ
ꯎꯝ ꯃꯤ ꯂꯣꯏ ꯀꯧꯅꯩꯌꯦ ꯃꯥꯗꯤ ꯍꯩꯌꯦ ꯑꯕꯦꯟꯅꯥꯎ ꯃꯣꯏꯒꯁꯨ ꯑꯗꯨꯝ ꯀꯧꯅꯩꯌ‌ꯦ
ꯎꯝ ꯑꯩꯈꯣꯏ ꯂꯩꯀꯥꯏꯒꯤ ꯀꯩ ꯍꯥꯏꯈꯔꯦ ꯗꯨꯀꯥꯟꯗ ꯍ‌ꯦꯛꯍ‌ꯦꯛ ꯐꯝꯃ ꯂꯩꯕ ꯃꯃꯥ ꯃꯆꯥꯗꯣ
ꯑ ꯑꯥ
ꯃ‌ꯣꯏ ꯃꯆꯥꯗꯨꯗꯤ ꯂ‌ꯣꯏꯔꯦ ꯑꯥꯗꯁꯨ ꯅꯨꯄꯥ ꯅꯨꯄꯥꯗꯩ ꯁꯤꯟꯅꯤ ꯀꯥꯏꯅ ꯍꯥꯏꯌꯦ ꯑꯩꯈꯣꯏ ꯏꯡꯕ ꯑꯗꯨꯝ ꯊꯝꯃꯛ
ꯑꯣ ꯑꯃ ꯐꯥꯎꯕꯤ ꯀꯦꯔꯤ ꯀꯦꯔꯤ ꯇꯧꯕꯤꯗ
ꯍꯗ
ꯍꯩꯈ꯭ꯔꯕꯅꯤ ꯑꯗꯨ ꯑꯉꯥꯡꯗꯨꯁꯨ ꯀꯦꯕꯗ ꯀꯦꯕꯗ ꯀꯦꯁꯤꯟꯅꯦ
ꯑꯩ
ꯂꯨꯄꯥꯈꯣꯏ ꯍꯥꯏꯗꯗꯤ
ꯎꯝ ꯍ
ꯑꯗꯨꯗꯤ ꯅꯨꯄꯥ ꯀꯣꯛ ꯌꯥꯕꯅꯦꯗꯣꯉꯥꯡꯗꯣ ꯅꯍꯪꯨꯁꯨ ꯀ꯭ꯂꯥꯁ ꯇꯦꯟ ꯀꯥꯔꯤꯉꯩꯗ ꯅꯠꯇ꯭ꯔ ꯅꯨꯄꯥ ꯅꯨꯄꯥ ꯄꯣꯏꯟ ꯇꯧꯔꯝꯕꯗꯣ
ꯑꯩꯈꯣꯏ ꯑꯇꯣꯕꯤꯗꯨꯅ ꯉꯥꯏꯔꯤꯅꯦ ꯑꯗꯨ ꯏꯏꯕꯅꯐꯨ ꯂꯥꯛꯏꯅꯤꯕꯦꯝ
ꯍꯣꯏ ꯏ ꯄꯪ ꯄꯪꯒ ꯉꯥꯏꯔꯝꯃꯦ ꯑꯗꯣ ꯑꯣ ꯃꯥ ꯀ꯭ꯂꯥꯁ ꯃꯥꯟꯅꯔꯛꯏꯀꯣ ꯑꯃꯨꯛ ꯏꯌꯥꯝꯃꯒ ꯃꯥꯟꯅꯔꯝꯕꯗꯒꯤ
ꯎꯝ
ꯆꯨꯝꯃꯦ ꯆꯨꯝꯃꯦ ꯆꯨꯝꯃꯦ ꯑꯃꯗꯨꯅ ꯑꯃꯨꯛ ꯈꯔ ꯁꯠꯀꯅꯣꯅꯦ ꯅꯣꯏ ꯏꯏꯕꯅ ꯑꯃꯨꯛ ꯄꯨꯔꯥ ꯅꯨꯄꯥ ꯅꯍ ꯍꯥꯏꯒꯤ ꯇꯥꯏꯞꯇ ꯑꯗꯨ
ꯌꯥꯗꯦ ꯑꯗꯨꯅꯁꯨꯅꯦ ꯃꯥ ꯑꯇꯣꯝꯕꯤꯁꯦ ꯌꯥꯎ ꯉꯝꯗꯣꯏꯅꯦ ꯌꯥꯝꯕ ꯑꯗꯨ ꯅꯪꯅꯦ ꯏꯀꯨꯜꯗ ꯀ
ꯎꯝ ꯑꯗꯨꯝ ꯀꯨꯞꯁꯦꯟ ꯁꯦꯟꯅꯔꯀꯥꯟꯗ ꯑꯗꯨꯝ ꯀꯨꯞꯁꯦꯟ ꯁꯦꯟꯅꯔ ꯂꯩꯕꯗꯣ
ꯎꯝ
ꯑꯗꯨ ꯅꯅꯦ ꯑꯃꯗꯨꯗꯤ ꯑꯇꯣꯝꯕꯤꯗꯨꯗꯤ ꯈꯔ ꯄꯪꯉꯦꯕ ꯃꯕꯨꯛ ꯐꯕ ꯌꯥꯏꯗꯔ
ꯏꯁꯤꯁ ꯍꯥꯏꯔꯨꯔꯒꯅꯅꯦ ꯅꯪ ꯃꯃꯥꯟ ꯑꯩꯈꯣꯏ ꯃꯥꯏ ꯃꯃꯥꯟꯅꯕꯤ ꯑꯩꯈꯣꯏꯗꯤꯖꯤꯟꯅꯕ꯭ꯔꯥ ꯈꯪꯉꯣ ꯊꯂꯛ ꯀꯥꯏ ꯂꯣꯏꯕ ꯁꯨꯝ ꯈꯧꯕꯤꯕ꯭ꯔꯩ ꯑꯩꯈꯣꯏꯅꯗꯛꯇ ꯌꯥꯗꯦ
ꯑꯣ ꯈꯔ ꯀꯟꯈꯠꯄꯤꯃꯨꯛ ꯇꯧꯋꯤꯅꯤꯅꯦꯒ ꯑꯉꯥꯡꯒꯤ ꯋꯥꯈꯜ ꯂꯩꯁꯦ ꯃꯥꯁꯨ ꯑꯉꯥꯡꯅꯤꯅ ꯃꯃꯥꯟꯅꯕꯤꯅꯤ ꯁꯥꯗꯅꯒ ꯀꯟꯈꯠꯂꯤꯕ
ꯃꯥ ꯁꯥꯟꯅ ꯊꯒ
ꯑꯗꯨ ꯍꯣꯏ ꯃꯤ ꯃ ꯃꯤ ꯃꯃꯥꯟꯅꯕꯤꯗꯨꯗꯤ ꯍꯉ ꯍꯩꯁꯤꯡꯕꯤ ꯉꯥꯛꯇꯅꯤꯗꯣ
ꯑꯇꯩ ꯄꯨꯟꯜꯂꯤꯁꯤꯁꯨ ꯀꯀꯥꯞ ꯂꯥꯎꯕꯤ ꯉꯥꯛꯇꯅꯤꯁꯦ
ꯀꯥꯏꯗꯦ ꯃꯥꯥꯟꯒ ꯀꯩꯅꯣꯗꯒ ꯑ ꯕꯣꯔꯗꯤꯡꯗꯒ ꯄꯨꯜꯂꯝꯕꯁꯤꯡꯗꯨꯗꯤ ꯑꯐꯥꯎꯕ ꯉꯥꯛꯇꯅꯦ ꯑꯗꯨꯗꯒ ꯑꯗꯨꯗꯒ ꯅꯣꯡꯃ ꯂꯥꯛꯑꯝꯕꯁꯤꯡ ꯑꯉꯥꯡꯁꯤꯡꯗꯣ
ꯍ ꯍꯣ ꯍꯣ ꯍ ꯑꯗꯨꯁꯨ
ꯏꯁ ꯑꯐꯥꯎꯕꯤ ꯉꯥꯛꯇꯅꯦ ꯃꯣꯏꯗꯣ ꯕꯖꯥꯔ ꯇꯥꯕꯤ ꯉꯥꯛꯇꯅꯤ ꯀꯩꯅꯣ ꯃꯣꯏꯗꯨꯗꯤ
ꯍꯧ
ꯃꯥ ꯅꯣꯏꯅꯥꯎꯕꯤ ꯃꯣꯏꯅꯒ ꯈꯔ ꯁꯤꯡꯉꯛꯇꯣꯏꯁꯦ ꯀꯩꯅꯣ ꯃꯇꯝꯗ ꯇꯨꯌꯦꯦꯜꯞꯀ ꯂꯣꯏꯔꯀꯥꯟ ꯀꯣꯂꯦꯖꯀ ꯀꯥꯔꯛꯄ ꯂꯣꯏꯔꯒ ꯃꯌꯥꯏ ꯆꯥꯂꯛꯄꯗꯕꯨꯗꯤ ꯈꯔꯁꯤꯡꯉꯛꯀꯅꯤ ꯃꯤꯁꯦ ꯁꯨꯃꯥꯏꯅ ꯇꯧꯕ ꯑꯣꯏꯔꯦꯁꯦ ꯃꯥꯁꯦ ꯏ ꯄꯪ ꯄꯪꯅꯤ ꯍꯥꯏꯕ ꯑꯗꯨꯝ ꯋꯥꯈꯜꯁꯦ ꯑꯗꯨꯅꯦꯁꯦ ꯐꯅ ꯑꯗꯨꯝ ꯈꯜꯂꯦꯕ ꯃꯥꯁꯦ ꯈ꯭ꯔꯥ
ꯎꯝ
ꯑꯩꯈꯣꯏꯒꯨꯝꯕꯅꯦꯃꯦ ꯆꯞ ꯃꯥꯟꯅꯩ ꯍꯥꯏꯕ ꯍꯥꯏꯗꯤ ꯃꯄꯥꯟ ꯐꯅ ꯊꯣꯛꯑꯁꯨ ꯑꯗꯨꯝ ꯐꯅ ꯈꯟꯕꯗꯣ ꯑꯗꯨꯅꯦꯕ ꯈꯔꯗ ꯉꯥꯏꯔꯦ ꯑꯁ ꯀꯥꯏꯔꯤꯒꯤꯗꯣ ꯍꯥꯏꯐ ꯉꯥꯛꯇꯅꯦ ꯃꯥ ꯄꯨꯟꯁꯤꯡꯗꯣ ꯎꯕ ꯎꯕꯂ ꯊꯝ ꯈꯥꯡꯉꯦ
ꯁꯔ ꯑꯩꯗꯤ
ꯑꯗꯨꯗꯤ ꯑꯃꯨꯛ ꯑꯦꯗꯃꯤꯁꯟ ꯑꯃꯨꯛ ꯅꯧꯅ ꯑꯃꯨꯛ ꯆꯟꯗꯣꯏꯅꯤꯅꯦ
ꯑꯁ ꯄꯊꯥ ꯐꯅꯌꯥꯝꯃꯨꯛ ꯇꯤꯡꯉꯅꯤ ꯌꯨꯅꯤꯐꯣꯔꯝ
ꯌꯨꯅꯤꯐꯣꯔꯝꯁꯨ ꯂꯩ ꯂꯥꯏꯔꯛꯄꯨꯗꯤ ꯂꯥꯏꯔꯛꯇꯨ ꯃꯥꯏꯗꯣ ꯁꯤꯕꯤ ꯑꯦ ꯁꯤ ꯅꯠꯇ꯭ꯔꯣ
ꯃꯥꯥꯟꯅꯦ ꯁꯤ ꯕꯤꯁ ꯁꯤ ꯑꯗꯨꯝ ꯍꯥꯏꯐꯦꯠ ꯁꯤ ꯃꯥꯟꯅ ꯏꯪꯂꯤꯁ ꯀꯩꯀꯥꯁꯨ ꯃꯥꯟꯅꯗꯦ ꯑꯗꯨꯝ ꯃꯥ ꯁꯤ ꯕꯤ ꯑꯦꯁ ꯁꯤ ꯇꯝꯅꯤꯡꯕ꯭ꯔꯥ ꯕꯣꯔꯗ ꯇꯝꯅꯤꯡꯕ꯭ꯔꯥꯗꯣ ꯍꯪꯉꯅꯤ ꯍꯜꯂꯣ ꯍꯜꯂꯣ ꯍꯜꯂꯣ